ꯑꯥ ꯀꯩꯗꯧꯔꯤꯅꯣ
ꯑꯣ ꯑꯩꯗꯤ ꯅꯣꯠꯁ ꯏꯔꯝꯃꯤꯅꯦ
ꯑꯁ ꯅꯣꯡ-ꯅꯣꯡ ꯆꯨꯕ ꯃꯥꯂꯦꯀꯣ
ꯅꯣꯡ ꯆꯨꯕ ꯃꯥꯜꯂꯦ
ꯍꯣꯏ
ꯍꯣꯏ ꯅꯣꯡ ꯈꯔ ꯆꯨꯏ ꯅꯣꯏ ꯅꯪꯗꯤ ꯀꯩꯗꯧꯔꯝꯃꯤꯅꯣ
ꯑꯩꯁꯦ ꯕꯣꯜ ꯌꯦꯡꯉꯒ ꯍꯧꯖꯤꯛ ꯕ꯭ꯔꯦꯛ ꯊꯣꯛꯄꯒꯤ ꯅꯪꯉꯣꯟꯗ ꯀꯣꯜ ꯇꯧꯒꯦ ꯇꯧꯕ ꯍꯅꯤꯗ
ꯑꯣ ꯅꯪ ꯕꯣꯜ ꯌꯦꯡꯕ꯭ꯔꯣ ꯑꯗꯨꯝ
ꯍꯣꯏ ꯍꯧꯖꯤꯛꯇꯤ ꯕ꯭ꯔꯦꯛ ꯊꯣꯛꯈ꯭ꯔꯦ
ꯑꯥ ꯉꯁꯤꯗꯤ ꯀꯅꯥ ꯀꯅꯥ ꯁꯥꯟꯅꯒꯦ
ꯅꯣꯔꯋꯥꯌ ꯒꯥ ꯀꯩꯅꯣ ꯃꯣꯏꯒꯤ ꯀꯥꯟꯊꯩꯒꯤ ꯃꯤꯡꯗꯣ ꯈꯔ ꯂꯨꯅꯦꯩ
ꯑꯣ ꯑꯗꯨꯒ ꯁꯥꯟꯅꯕ꯭ꯔꯣ ꯀꯅꯥꯅ ꯉꯝꯈ꯭ꯔꯒꯦ
ꯉꯝꯕꯗꯤ ꯈꯪꯗꯦ ꯅꯣꯔꯋꯦꯅ ꯑꯃ ꯆꯟꯈ꯭ꯔꯦ
ꯑꯣ ꯂꯣꯏꯗ꯭ꯔꯤꯕꯣ ꯁꯥꯟꯅꯕ
ꯍꯣꯏ ꯂꯣꯏꯗ ꯕ꯭ꯔꯦꯛ ꯊꯣꯛꯂꯒ ꯂꯩ ꯍꯧꯖꯤꯛ ꯑꯗꯨꯒꯤ ꯕ꯭ꯔꯦꯛ ꯌ ꯃ ꯑꯃ ꯕ꯭ꯔꯦꯛꯀꯤ ꯃꯅꯨꯡꯗ ꯕ꯭ꯔꯦꯛ ꯊꯣꯛꯄ ꯀꯥꯟ ꯅꯉꯅ ꯇꯣ ꯇꯧꯦꯅ ꯇꯧꯋ
ꯎꯝ ꯆꯪ ꯆꯔꯕ꯭ꯔꯣ
ꯍꯣꯏ ꯆꯥꯛꯇꯤ ꯆꯥꯔꯤꯗ
ꯎꯝ ꯀꯔꯤ ꯌꯦꯟꯖꯥꯡ ꯆꯥꯕ
ꯉꯁꯤꯁꯦ ꯍꯋꯥꯑꯒ ꯍꯩꯅꯣ ꯍꯣꯂꯤ ꯐ꯭ꯂꯋꯔꯗ
ꯑꯥ
ꯑꯗꯨꯗꯣ ꯀꯆꯥ
ꯍꯥꯎꯕ꯭ꯔꯣ ꯑꯩꯗꯤ ꯉꯁꯤꯗꯤ ꯐ꯭ꯔꯥꯏ ꯔꯥꯏꯁ ꯆꯥꯔꯦ ꯆꯥꯛ ꯆꯥꯗ꯭ꯔꯦ
ꯑꯠꯆꯥ ꯑꯠꯆꯥ ꯖꯪ ꯐꯨꯗ ꯌꯥꯝ ꯆꯥꯕꯅꯣꯗ
ꯍꯣꯏ ꯑꯩ ꯖꯪ ꯐꯨꯗꯁꯦ ꯌꯥꯝ ꯄꯥꯝꯃꯦ ꯀꯩꯒꯤꯅꯣ ꯈꯪꯗꯦ ꯆꯥꯔꯣꯏꯗꯤ ꯈꯟꯕ ꯑꯦꯠꯇ ꯆꯥꯅꯤꯡꯉꯄꯥ
ꯑꯉꯥꯡ ꯑꯣꯏꯔꯤꯉꯩꯗꯒꯤ ꯑꯗꯨꯝ ꯆꯥꯕꯅꯦ ꯆꯥꯕꯒꯤ ꯅ ꯑꯗꯨꯗꯣ
ꯍꯣꯏ ꯑꯉꯥꯡ ꯑꯣꯏꯔꯤꯀꯥꯟꯗꯒꯤ ꯑꯗꯨꯝ ꯆꯥꯕꯒꯤ ꯍꯩꯅꯕꯗꯣ
ꯍꯣꯏ
ꯑꯗꯨꯗ ꯑꯗꯨꯝ ꯆꯥꯅꯤꯡꯉꯦ
ꯑꯩꯈꯣꯏ ꯏꯁꯥ ꯅꯨꯡꯉꯥꯏ ꯍꯥꯏꯗꯤ ꯑꯩꯈꯣꯏ ꯍꯛꯆꯥꯡ ꯐꯔꯣꯏ ꯍꯥꯏꯗꯣ
ꯑꯥ
ꯑꯗꯨ ꯈꯪꯕꯒꯤ ꯈꯔ ꯈꯥꯡꯕꯅꯤꯗ
ꯑꯣ ꯌꯥꯝ ꯐꯩꯀꯣ
ꯈꯪꯅꯤꯗ
ꯎꯝ ꯏꯁꯥꯒꯤꯗꯃꯛ ꯌꯥꯝ ꯈꯟꯕꯗꯣ ꯐꯠꯇ꯭ꯔꯣ
ꯐꯥꯗꯤ ꯐꯑꯦ ꯃꯗꯨ ꯃꯔꯛ ꯃꯔꯛꯗꯤ ꯆꯥ ꯑꯗꯤ ꯆꯥꯗꯁꯨ
ꯍꯣꯏ ꯃꯔꯛ ꯃꯔꯛꯇꯤ ꯀꯩꯁꯨ ꯀꯥꯏꯗꯦ ꯍꯥꯏꯗꯤ ꯌꯥꯝ ꯇꯣꯏꯅ ꯆꯥꯏ ꯑꯗꯨ ꯆꯥꯔꯣꯏ ꯈꯟꯕꯗꯣ ꯍꯦꯛꯇꯪ ꯉꯝꯗꯦꯕ ꯆꯥꯅꯤꯡꯕꯅ ꯆꯥꯅꯤꯡꯕ ꯑꯗꯨꯒꯤ ꯑꯗꯨꯝ ꯆꯥꯕ
ꯑꯥ ꯁꯣꯝꯁꯦ ꯀꯔꯣꯝꯗꯒꯤꯅꯣ ꯑ
ꯑꯁꯦ ꯑ ꯁꯣ ꯍꯣꯏ ꯏꯝꯐꯥꯜ ꯃꯅꯨꯡꯗꯒꯤꯅꯦ
ꯎꯝ ꯀ꯭ꯂ꯭ꯂꯥꯥꯁ ꯀꯦ ꯇꯕꯅꯣ ꯐꯅ
ꯑꯩꯗꯤ ꯀ꯭ꯂꯥꯁ ꯇꯨꯌꯦꯐꯇꯤ ꯂꯣꯏꯈ꯭ꯔꯦ ꯍꯧꯖꯤꯛꯇꯤ ꯀꯣꯂꯦꯖ ꯀꯥꯔꯦ
ꯑꯣ ꯑꯆꯥ ꯑ ꯄꯁꯤꯌꯥꯥ ꯁꯤ ꯀꯦꯅꯤꯗꯥ
ꯑꯩꯗꯤ ꯁꯟꯗꯛꯅ ꯂꯥꯁ ꯏꯌꯥꯔꯅꯦ
ꯑꯠꯆꯥ ꯑꯠꯆꯥ ꯄꯔꯦ ꯄꯔꯦ ꯑꯩ ꯇꯨ ꯊꯥꯎꯖꯟ ꯇ꯭ꯋꯦꯟꯇꯤ ꯐꯣꯔ ꯀꯂꯔꯦ
ꯇ꯭ꯋꯦꯟꯇꯤ ꯐꯣꯔꯗꯒꯤ ꯂꯣꯏꯔꯦ
ꯍꯣꯏ
ꯑꯣ ꯇ꯭ꯋꯦꯟꯇꯤ ꯑꯗꯨꯗꯤ ꯑꯗꯨꯗꯤ ꯆꯍꯤ ꯑꯅꯤ ꯁꯨꯔꯦꯀꯣ
ꯍ ꯆ ꯍ ꯑꯅꯤ ꯁꯣꯣꯔ
ꯑꯩꯈꯣꯏꯗꯒꯤꯗꯤ ꯈꯔ ꯁꯦꯅꯤꯌꯔꯅꯤꯀꯣ
ꯍꯣꯏ ꯑꯗꯨꯃꯥꯏ ꯍꯥꯏ ꯇꯥꯔꯦ ꯍꯣꯏ
ꯍꯧꯖꯤꯛꯇꯤ ꯅꯪ ꯈꯨꯟꯗ ꯂꯩꯕ꯭ꯔꯣ ꯏꯝꯐꯥꯜꯗ ꯂꯩꯕ꯭ꯔꯣ
ꯑꯩ ꯏꯝꯐꯥꯜꯗ ꯂꯩꯇꯦꯗ ꯑꯩ ꯍꯟꯗꯛ ꯃꯄꯥꯟꯗ ꯂꯩꯌꯦꯦ
ꯑꯣ ꯄꯥꯟꯗ ꯂꯩꯕ
ꯑꯁ
ꯅꯨꯡꯉꯥꯏꯕ꯭ꯔꯣ ꯃꯄꯥꯟꯗ ꯂꯩꯕ
ꯑꯁ ꯅꯨꯡꯉꯥꯏꯗꯨꯅ ꯃꯅꯤꯄꯨꯔꯗ ꯍꯦꯟꯅ ꯅꯨꯡꯉꯥꯏꯅ
ꯃꯅꯤꯄꯨꯔꯃꯨꯛ ꯅꯨꯡꯉꯥꯏꯕ ꯂꯩꯇꯦꯕ
ꯍꯣꯏ ꯈꯨꯁꯥꯗꯣ ꯃꯄꯥꯟꯗꯣ ꯈꯨꯠꯁꯥꯗꯣ
ꯑ ꯌꯥꯝ ꯁꯥꯕ꯭ꯔꯥ
ꯍꯣꯏ ꯑꯁ ꯍꯥꯎ ꯁꯨ ꯌꯥꯝ ꯁꯔ ꯀꯗ
ꯑꯣ ꯃꯅꯤꯄꯨꯔꯅ ꯐꯩꯀꯣ ꯑꯗꯨꯗꯤ ꯃꯅꯤꯄꯨꯔꯗꯤ ꯇꯦꯝꯄꯔꯦꯆꯔ ꯑꯃ ꯂꯩ
ꯍꯣꯏ ꯃꯅꯤꯄꯨꯔꯒꯤ ꯁꯥꯕꯗꯣ ꯑꯗꯨꯒꯤ ꯁꯔꯨꯛ ꯑꯁ ꯁꯔꯨꯛ ꯃꯔꯤ ꯃꯉꯥ ꯍꯦꯜꯂꯦꯅꯦ ꯁꯤꯗ ꯃꯅꯤꯤꯄꯨꯔꯔ ꯀꯤ ꯀꯣ
ꯑꯣ ꯌꯥꯝ ꯑꯗꯨꯗꯤ ꯌꯥꯝ ꯋꯥꯔꯝꯒꯅꯤ
ꯍꯣꯏ ꯑꯗꯨꯒꯤꯅꯦ ꯑꯁ ꯍꯂꯛꯅꯤꯡꯕꯗꯣ ꯍꯣꯏ ꯆꯥꯛ ꯆꯥꯕ ꯐꯥꯎ ꯅꯨꯡꯉꯥꯏꯇꯦꯅꯦ ꯍꯥꯏꯗꯤ ꯇꯨꯝꯕ ꯆꯥꯕ ꯐꯥꯎ ꯅꯨꯡꯉꯥꯏꯗꯦꯕ
ꯎꯝ ꯃꯐꯝꯗꯣ ꯌꯥꯝ ꯁꯥꯔ ꯂꯩꯕ ꯅꯨꯡꯉꯥꯏꯇ꯭ꯔꯗꯤ ꯅꯨꯡꯉꯥꯏꯔꯣꯏ
ꯃꯥ
ꯃꯅꯤꯄꯨꯔꯗꯤ ꯊꯣꯛꯣꯛ ꯂꯥꯛꯑꯔꯣꯏꯗꯔꯣ
ꯗꯤꯁꯦꯝꯕꯔꯗ ꯍꯜꯂꯛꯀꯅꯤꯗ
ꯈ꯭ꯔꯤꯁꯃꯥꯁ ꯃꯇꯝꯗꯀꯣ
ꯍꯣꯏ ꯈ꯭ꯔꯤꯁꯃꯥꯁ ꯃꯇꯝꯝꯗ ꯐꯂꯑꯒ ꯈꯪꯗꯦ ꯃꯄꯥꯟ ꯑꯃꯒ ꯆꯠꯀꯦꯔꯥ ꯆꯠꯂꯣꯏꯗ꯭ꯔꯥ ꯌꯨꯝꯒ ꯇꯅ ꯄꯥꯅ ꯆꯠꯅꯤꯡꯗꯦꯁ
ꯌꯥꯝ ꯋꯥꯕ꯭ꯔꯥ
ꯑ ꯂꯩꯀꯦ ꯂꯩꯀ ꯁꯥꯕꯗ
ꯁꯥꯕ ꯈꯛꯀꯤꯔ ꯅꯠꯇ꯭ꯔꯒꯅ ꯋꯥꯕꯁꯨ ꯋꯥꯕꯔꯣ ꯊꯕꯛꯀꯨꯝꯕ ꯇꯧꯕꯗ
ꯋꯥꯕ ꯑꯗꯨꯗꯤ ꯍꯥꯏꯗꯤ ꯍꯣꯏ ꯋꯥꯁꯨ ꯋꯥꯌꯦ ꯃꯔꯛ ꯃꯔꯛꯇ ꯀꯣ
ꯑꯥ
ꯑꯗꯨꯗꯒꯤ ꯑ ꯊꯕꯛꯄꯨꯗꯤ ꯋꯥꯗꯕ ꯊꯕꯛ ꯂꯩꯇꯦꯅ
ꯍꯣꯏ ꯍꯣꯏ
ꯑꯗꯀ ꯑꯃꯨꯀꯥ ꯁꯥꯕꯁꯨ ꯑꯗꯨꯒ ꯆꯥꯛ ꯌꯦꯟꯖꯥꯡꯒꯤꯀꯣ
ꯑꯥ
ꯃꯦꯟꯗꯤ ꯆꯥꯛꯒ ꯑ ꯃꯦꯟꯗꯤ ꯁꯥꯕꯒ ꯍꯦꯟꯖꯥꯡꯗꯣ ꯑꯗꯨꯒꯤ ꯃꯔꯝꯅꯤ ꯍꯦꯟꯖꯥꯡꯗꯣ ꯍꯥꯎꯗꯕ ꯍꯥꯏꯕ ꯇꯥꯔꯦ ꯑꯩꯈꯣꯏ ꯑꯩꯈꯣꯏꯅ ꯆꯥꯕ ꯑꯩꯈꯣꯏ ꯃꯅꯤꯄꯨꯔꯗ ꯆꯥꯕ ꯆꯥꯛ ꯌꯦꯟꯖꯥꯡꯗꯣ ꯐꯪꯗꯦꯅ ꯁꯤꯗ ꯌꯥꯝ ꯂꯥꯏꯅ ꯐꯪꯗꯦꯅ ꯁꯤ ꯌꯥꯝ ꯂꯨꯑꯦꯕ ꯇꯥꯡꯁꯨ ꯇꯥꯡꯉꯦꯕ ꯑꯩꯈꯣꯏ ꯅꯣꯂꯦꯖ ꯗꯨꯀꯥꯟꯗ ꯂꯩꯕꯗꯣ ꯑꯗꯨꯒ ꯅꯣꯔ ꯏꯁ ꯍꯣꯏ ꯂꯩꯗꯤ ꯂꯩꯌꯦ ꯇꯥꯡꯕꯒꯤꯀꯣ ꯑꯗꯨꯝ ꯑꯩꯈꯣꯏꯒꯤ ꯄꯣꯠꯁꯨ ꯀꯩꯅꯣ ꯀꯩꯅꯣ ꯃꯤꯃꯤ ꯃꯤꯃꯤ ꯑꯦꯛꯖꯝꯄꯜꯗ ꯀꯣ
ꯑꯥ
ꯃꯤꯃꯤ ꯄꯦꯛꯀꯦꯠ ꯃꯆꯥ ꯑꯃꯗꯣ ꯃꯅꯤꯄꯨꯔꯗ ꯂꯨꯄꯥ ꯃꯉꯥ ꯄꯤꯌꯦꯅ
ꯑꯥ
ꯑ ꯁꯤꯒꯤꯗꯤ ꯅꯨꯨꯄꯥ ꯇꯔꯥ
ꯑꯁ ꯍꯃ ꯍꯃꯜꯂꯦꯀꯣ
ꯍꯣꯏ ꯑꯗꯨꯒ ꯀꯩꯅꯣ ꯃꯣꯔꯣꯛ ꯄꯦꯛꯀꯦꯠ ꯑꯃꯗꯣ ꯃꯅꯤꯄꯨꯔꯗ ꯄꯦꯀꯦꯠ ꯑꯃ ꯄꯤꯅ ꯄꯀꯦꯠ ꯃꯅꯤꯄꯨꯔꯗ ꯌꯣꯟꯅꯨ ꯄꯦꯀꯦꯠꯇꯣ ꯑꯁꯤꯗ ꯌꯣꯜꯂꯗꯤ ꯆꯥꯝꯃꯉꯥ
ꯑꯦ ꯃꯣꯔ ꯑꯣ ꯄ ꯀꯦꯠ ꯄꯋꯥ
ꯍꯣꯏ ꯍꯥꯏꯗꯤ ꯄꯤꯀꯦꯠꯇ ꯄꯤꯁꯇꯣ
ꯑꯥ
ꯇꯔꯥ ꯑꯗꯨꯒꯨꯝꯕꯗꯨꯀꯣ ꯁꯤꯗꯗꯤ ꯆꯥꯝꯃꯉꯥ ꯑꯗꯨꯝ ꯂꯧꯋꯦꯕ
ꯁꯤ ꯌꯥꯝ ꯍꯦꯟꯃꯜꯂꯦꯕ ꯃꯣꯏꯁꯨ
ꯑꯁ ꯇꯥꯡ ꯑꯃꯅ ꯂꯣꯏꯔꯨꯅꯦ
ꯑꯗꯨꯗꯤ ꯄꯩꯁꯥꯁꯨ ꯇꯨꯡꯉꯣꯏꯗ
ꯍꯣꯏ ꯌꯨꯝꯗꯒꯤ ꯈꯔ ꯀꯔꯤ ꯀꯔꯤ ꯁꯤꯗ ꯂꯥꯛꯄ ꯀꯥꯟꯗꯀꯣ ꯑꯗꯨꯝ ꯄꯔꯛꯄꯗꯣ ꯑꯩꯁꯨ ꯀꯨꯏꯗ꯭ꯔꯤꯗ ꯂꯥꯁ ꯏꯌꯥꯔꯗ ꯂꯥꯛꯄꯅꯤꯅ ꯑꯁꯤ ꯌꯥꯔꯒ ꯆꯜꯂꯒ ꯋꯥꯟ ꯏꯌꯥꯔꯗꯤ ꯁꯨꯦ ꯑ ꯂꯥꯁ ꯏꯌꯥꯔ ꯖꯨꯅꯤ ꯖꯅꯋꯥꯔꯤꯗ ꯂꯥꯛꯄꯅꯦꯕ
ꯁꯨꯈ꯭ꯔꯦ ꯑꯗꯨꯗꯤ
ꯁꯤ ꯗꯤꯁꯦꯝꯕꯔ ꯍꯥꯂꯛꯀꯦ ꯇꯧꯅꯦꯗ ꯏ ꯂꯩ ꯂꯩꯕ ꯇꯜꯂꯦ ꯑꯩꯈꯣꯏꯗ ꯃꯅꯤꯄꯨꯔꯗ ꯐꯪꯕ ꯀꯩꯅꯣ ꯂꯣꯏꯅ ꯍꯟꯖꯥꯡꯗꯣ ꯄꯨꯔꯥ ꯇꯣꯡꯉꯥꯜꯂꯦꯕ ꯁꯤꯗꯗꯤ
ꯑꯗꯨꯗꯤ ꯅꯪ ꯃꯇꯨꯡꯗꯗꯤ ꯃꯄꯥꯟꯗ ꯆꯠꯅꯤꯡꯉꯔꯣꯏ
ꯍꯣꯏ ꯍꯂꯛꯑꯗꯤ ꯑꯁ ꯆꯠꯂꯔꯣꯏꯒ ꯈꯟꯅꯤꯡꯕꯅꯤ
ꯥ ꯑꯗꯣ ꯅꯪ ꯅꯥꯇꯣꯟꯗ ꯆꯠꯄ꯭ꯔꯥ ꯅꯃꯥꯟꯅꯕꯁꯤꯡꯗ ꯆꯠꯄ꯭ꯔꯥ
ꯆꯠꯄꯒ ꯅ ꯑꯩ ꯊꯣꯝꯗ ꯆꯠꯄꯅꯤꯗ
ꯑꯣ ꯑꯗꯨꯗ ꯅꯃꯥꯟꯅꯕꯁꯤꯡ ꯊꯦꯡꯅꯕ ꯑꯃꯨ
ꯍꯣꯏ ꯍꯣꯏ ꯑꯩ ꯏꯃꯥꯟꯅꯕꯁꯤꯡꯒꯤꯗꯤ ꯂꯩꯗꯤ ꯂꯩꯒ ꯁꯤꯒ ꯌꯥꯝ ꯂꯩꯌꯦ ꯑꯩ ꯏꯃꯥꯟꯅꯕꯁꯤꯡ
ꯑꯣ ꯃꯣꯏꯒ ꯄꯨꯟꯕ꯭ꯔꯣ ꯅꯠꯇ꯭ꯔꯒꯅ ꯅꯪ ꯅꯥꯇꯣꯟꯗ ꯂꯩꯕ꯭ꯔꯣ
ꯑꯩꯒꯤ ꯏꯃꯥꯟꯅꯕ ꯑꯃꯒ ꯂꯩꯌꯦ ꯑꯗꯨꯒ ꯌꯥꯝ ꯂꯩꯗ ꯏꯃꯥꯟꯅꯕ ꯑꯩꯈꯣꯏ ꯏꯃꯨꯡꯒꯤ ꯏꯕꯨꯡ ꯏꯃꯨꯡ ꯍꯥꯏꯗꯤ ꯍꯦꯛ ꯄꯣꯛꯃꯤꯟꯅꯕ ꯅꯠꯇꯕꯀꯣ
ꯑꯥ
ꯑꯗꯨ ꯑꯩꯒꯤ ꯏꯃꯥꯒꯤ ꯃꯕꯨꯡꯒꯨꯝꯕ ꯑꯗꯨꯒꯒꯨꯝꯕꯀꯣ ꯌꯥꯝ ꯂꯩ ꯂꯩꯔ
ꯍꯣꯏ ꯑꯗꯨꯒꯨꯝꯕ ꯈꯪꯅꯕ ꯂꯩꯕꯅꯗꯤ ꯅꯨꯡꯉꯥꯏꯀꯣ ꯃꯄꯥꯟ ꯆꯠꯂꯗꯤ ꯍꯥꯏꯗꯤ ꯈꯪꯅꯕ ꯂꯩꯇ꯭ꯔꯗꯤ ꯅꯨꯡꯉꯥꯏꯇ ꯑꯗꯨꯒꯕ
ꯍꯣꯏ ꯍꯣꯏ ꯍꯣꯏ
ꯃꯣꯏ ꯂꯩꯕꯅꯤ ꯅꯪ ꯈꯔꯗꯤ ꯅꯨꯡꯉꯥꯏꯔꯝꯒꯅꯤ
ꯍꯣꯏ ꯃꯅꯨꯡꯥꯏꯗ
ꯂꯩꯕꯒꯨꯝꯕꯗꯤ ꯑꯗꯨꯗꯨꯒ ꯑꯩꯈꯣꯏ ꯁꯥꯕ ꯆꯥꯕ ꯊꯛꯄ ꯍꯥꯎꯇꯕꯗꯨ ꯈꯛꯇꯅꯦꯕ ꯅꯪꯒꯤ ꯄ꯭ꯔꯣꯕ꯭ꯂꯦꯝꯁꯅꯦ ꯅꯠꯇ꯭ꯔꯥ
ꯍꯣꯏ ꯃꯥꯅꯦ ꯃꯦꯟ ꯄ꯭ꯔꯣꯕꯂꯦꯝꯅꯦꯗꯣ ꯀ ꯄ꯭ꯔꯣꯕ꯭ꯂꯦꯝꯗꯣ ꯑꯗꯨꯒꯤꯅꯤ ꯁꯥꯕꯗꯤ ꯑꯁꯦꯡꯕ ꯈꯥꯡꯕ ꯉꯝꯅꯦꯕ ꯑꯩꯁꯦ
ꯍꯣꯏ ꯌꯥꯝ ꯁꯥꯔꯗꯤ ꯋꯥꯉꯕꯅꯦ ꯎꯝ ꯑꯩꯁꯨ ꯌꯥꯝ ꯁꯥꯕ ꯍꯧꯥꯎꯅꯗꯦ
ꯎꯝ
ꯇꯧꯕꯐꯝ ꯑꯃ ꯈꯪꯗꯦꯕ ꯊꯕꯛ ꯑꯃ ꯇꯧꯕꯗꯣ
ꯍꯣꯏ ꯁꯥꯕꯗꯤ ꯀꯩ ꯇ ꯏꯪ ꯃ ꯈꯔ ꯅꯨꯅꯨꯡꯉꯑꯅ ꯏꯪ ꯃ ꯍꯥꯏꯗꯤ ꯑꯩꯈꯣꯏ ꯐꯤ ꯍꯥꯞꯄ ꯌꯥꯏ ꯖꯦꯀꯦꯠ ꯍꯥꯞꯄ ꯌꯥꯏ ꯑꯗꯨ ꯈꯔ ꯇꯧꯋꯦ ꯑꯁꯥꯕꯗꯗꯤ ꯀꯔꯤꯁꯨ ꯇꯧꯕ ꯉꯝꯅꯦꯕ ꯦ ꯌꯥꯝꯃꯨꯕ
ꯌꯨꯝꯗ ꯊꯣꯛꯂꯛꯑꯗꯤ ꯋꯥꯔꯔꯣꯏꯗ ꯀꯨꯏꯗ꯭ꯔꯦ
ꯌꯨꯝꯗ ꯊꯣꯛꯈ꯭ꯔꯗꯤ ꯑꯃꯨꯛ ꯍꯜꯂꯛꯑꯔꯣꯏ
ꯑꯗꯨꯅ ꯍꯜꯂꯛꯇꯕꯅ ꯐꯔꯦꯕꯅ
ꯍꯣꯏ
ꯅꯪ ꯀꯅꯥ ꯀꯅꯥꯒ ꯂꯩꯃꯤꯟꯅꯔꯤꯅꯣ
ꯑꯩꯁꯦ ꯑꯩ ꯏꯃꯥꯟꯅꯕ ꯑꯃꯒ ꯂꯩ ꯑꯃ ꯍꯂꯛ ꯊ ꯊꯕꯛ
ꯣꯜꯗꯤꯅ ꯅ ꯇꯣꯗ ꯌꯦꯔ
ꯣ ꯍꯣꯏ
ꯍꯥꯏꯗꯤ ꯃꯤ ꯃꯌꯥꯝ ꯌꯦꯡꯃꯤꯟꯅꯩꯅ ꯈꯜꯂꯤꯅꯦ
ꯁꯤꯗꯗꯤ ꯃꯄꯥꯟꯅꯗꯤ ꯎꯄꯥꯏ ꯂꯩꯇꯦꯅ ꯑꯗꯦ ꯑꯩꯈꯣꯏ ꯃꯅꯤꯄꯨꯔ ꯈꯨꯟꯗ ꯂꯩꯔꯗꯤ ꯑꯩꯈꯣꯏ ꯃꯔꯨꯞꯁꯤꯡꯒ ꯄꯨꯜꯂꯒꯣ ꯆꯥꯛ ꯌꯦꯟꯖꯥꯡ ꯊꯣꯡꯉꯒꯣ ꯕꯦꯠꯇꯤꯡ ꯇꯧꯕꯗꯣ ꯑꯗꯨꯒꯨꯝꯕ ꯇꯧꯕꯗꯣ ꯑꯁ ꯑꯩꯈꯣꯏ ꯌꯥꯝ ꯅꯨꯡꯉꯥꯏꯔꯅꯦ ꯑꯩ ꯏꯃꯥꯟꯅꯕ ꯑꯃ ꯐꯣꯟ ꯇꯧꯔꯛꯑꯅꯤ ꯑꯩꯉꯣꯟꯗ ꯑꯁ ꯏꯚꯏ ꯑꯩꯈꯣꯏꯒꯤ ꯑꯩꯈꯣꯏꯅ ꯄꯨꯟꯕ ꯃꯇꯝꯗꯣ ꯋꯥꯔꯜ ꯀꯞ ꯍꯟꯗꯛꯁꯨ ꯑꯩꯈꯣꯏ ꯉꯥꯏꯔꯝꯒꯅꯤꯗ ꯑꯩꯉꯣꯟꯗ ꯐꯣꯟ ꯇꯧꯔꯛꯑꯦ ꯋꯥꯁꯦ ꯌꯥꯝꯕꯤꯁ ꯇꯧ ꯌꯥꯏꯁꯨ
ꯅꯪ ꯍꯧꯖꯤꯛ ꯊꯣꯛꯄ ꯃꯇꯝꯗꯅꯤ ꯃꯣꯏꯒ ꯑꯗꯨꯝ ꯂꯩꯔꯅꯤ ꯑꯗꯨꯗꯤ
ꯍꯣꯏ
ꯃꯣꯏꯗꯤ ꯌꯨꯝꯗ ꯂꯩꯍꯧꯕ ꯅꯠꯇ꯭ꯔꯣ
ꯑꯩꯈꯣꯏ ꯏꯃꯥꯟꯅꯕꯁꯤꯡꯁꯦ ꯑꯦꯝ ꯌꯨꯗ ꯇꯝꯕ ꯂꯩꯌꯦ
ꯏꯝ ꯌꯨꯗ ꯇꯃꯒ ꯂꯩꯌꯦꯦ
ꯍꯣꯏ ꯃꯤꯣꯟꯗ ꯇꯃ ꯂꯩꯌꯦꯦ ꯑꯗꯨꯒ ꯈꯔꯅ ꯂꯣꯏꯁꯟꯕ ꯃꯥꯁꯇꯔ ꯂꯣꯏꯁꯟꯕ ꯂꯩꯌꯦ ꯑꯗꯨꯒ ꯀꯅ ꯑꯦꯛꯖꯥꯝꯒꯨꯝꯕ ꯄ꯭ꯔꯤꯄꯦꯌꯔ ꯇꯧꯕ ꯂꯩ ꯈꯔꯅ ꯊꯕꯛ ꯁꯨꯕ ꯂꯩꯌꯦ
ꯇꯣꯉꯥꯟ ꯇꯣꯉꯥꯟꯕ ꯊꯕꯛ ꯇꯧꯔ ꯇꯧꯔꯒ ꯂꯩꯌꯦꯕ
ꯑ
ꯃꯁꯥ ꯃꯁꯥꯒꯤ ꯆꯥꯎꯔꯛꯑꯗꯤ ꯄꯨꯂꯞ ꯄꯨꯟꯕ ꯌꯥꯗ꯭ꯔꯦꯕ
ꯍꯣꯏ ꯍꯣꯏ ꯅꯨꯡꯉꯅꯤ ꯃꯇꯝꯗꯨ ꯄꯨꯔꯛꯄꯅꯤꯅꯀꯣ
ꯍꯣꯏ ꯅꯣꯡꯕꯨꯜ ꯄꯤꯛꯏꯉꯩ ꯃꯇꯝꯅ ꯑꯃ ꯆꯥꯎꯔꯕ ꯃꯇꯝꯅ ꯑꯃꯅꯦ
ꯑ
ꯅꯪꯁꯨ ꯍꯧꯖꯤꯛ ꯆꯥꯎꯔꯥꯛꯕꯒꯤ ꯃꯄꯥꯟꯗ ꯆꯠꯂꯦꯕ
ꯑꯥ
ꯑꯃꯨꯛ ꯍꯜꯂꯛꯑꯒ ꯆꯠꯈ꯭ꯔꯔꯣꯏꯕ ꯅꯪ